ꯕ꯭ꯔꯣ
ꯇꯥꯏꯌꯦ ꯏꯆꯦ ꯅꯨꯉꯥꯢꯔꯤꯕ꯭ꯔꯣ
ꯅꯨꯉꯥꯢꯔꯤꯌꯦ
ꯉꯁꯤꯁꯦ ꯅꯪ ꯅꯁꯥ ꯍꯥꯎꯕ ꯃꯥꯜꯂꯤ ꯀꯣ
ꯍꯥꯎꯗꯤꯌꯦ ꯀꯥꯢꯗꯩꯅꯣ
ꯅꯪꯒꯤ ꯈꯣꯟꯖꯦꯜꯁꯦ ꯌꯥꯝ ꯍꯔꯥꯎꯕꯒꯨꯝ ꯇꯧꯋꯦ ꯉꯁꯤꯖꯦ
ꯍꯥꯎꯗꯤꯑꯦ ꯍꯥꯎꯗꯤꯑꯦ
ꯅꯪꯗꯤ ꯆꯥꯛ ꯆꯥꯔꯕꯣ
ꯆꯥꯗ꯭ꯔꯤ ꯑꯇꯣꯞꯄꯁꯤꯡꯗꯤ ꯆꯥꯔꯦ
ꯎꯝ ꯑꯩꯈꯣꯏꯁꯨ ꯆꯥꯗ꯭ꯔꯤꯌꯦ
ꯊꯦꯡꯉꯦꯅꯦ ꯉꯁꯤꯗꯤ
ꯑꯦ ꯈꯣꯏꯗꯤ ꯆꯥꯔꯦ
ꯑꯣ ꯀ꯭ꯔꯤ ꯏꯟꯁꯥꯡ ꯆꯥꯒꯦ
ꯑꯗꯨ ꯑꯂꯨ ꯆꯥꯏ ꯑꯂꯨ ꯑꯂꯨ ꯑꯂꯨ
ꯑꯣ ꯅꯪ ꯊꯣꯡꯔꯕ꯭ꯔꯣ
ꯍꯣꯏ ꯑꯩ ꯊꯣꯡꯉꯦ
ꯑꯩꯅ ꯊꯣꯡꯕꯅꯤ ꯀꯩꯅꯣ ꯑꯩꯅ ꯊꯣꯡꯗ꯭ꯔꯗꯤ ꯀꯅꯥꯅ ꯊꯣꯡꯗꯣꯏꯅꯣ
ꯉꯁꯥꯏꯗꯤ ꯅꯆꯟ ꯅꯨꯄꯥꯥꯅ ꯊꯣꯡꯒꯅꯤ ꯍꯥꯏꯗꯥꯏ ꯅꯪ
ꯑꯣ ꯑꯌꯨꯛꯇꯗꯤ ꯃꯥ ꯊꯣꯡꯕꯅꯦ ꯑ ꯅꯨꯡꯗꯥꯡ ꯑ ꯀꯩꯅꯣ ꯍꯧꯖꯤꯛꯅ ꯑꯩ ꯊꯣꯡꯉꯤ
ꯑꯣ ꯍꯥꯎꯔꯝꯒꯅꯤ ꯑꯗꯨꯗꯤ
ꯈꯪꯗꯦꯗ ꯍꯥꯎꯕ꯭ꯔꯥ ꯍꯥꯎꯗꯕ꯭ꯔꯥ ꯑꯩꯁꯨ ꯈꯪꯗꯦ ꯑꯗꯨꯝ ꯆꯥꯔꯤ ꯍꯥꯏꯕꯗꯨꯅꯤ
ꯑꯩꯁꯨ ꯆꯥꯕ ꯂꯥꯛꯀꯦ
ꯂꯥꯛꯑꯣ ꯆꯥꯃꯤꯟꯅꯁꯦ
ꯂꯥꯛꯀꯦ ꯍꯌꯦꯡ ꯂꯥꯛꯀꯦ
ꯂꯥꯛꯑꯣ ꯂꯥꯛꯑꯣ ꯆꯥꯃꯤꯟꯅꯁꯦ ꯑꯈꯣꯏ
ꯑꯗꯨꯅꯦ ꯀꯔꯤꯗꯧꯔꯦ ꯍꯧꯖꯤꯛꯁꯦ ꯑꯃꯨꯛꯀ ꯕꯣꯜ ꯌꯦꯡꯉꯤꯔꯣ
ꯕꯣꯜ ꯌꯦꯡꯉꯤꯌꯦ ꯇꯨꯝꯃꯅꯤ ꯉꯁꯤꯗꯤ ꯂꯩꯇꯕꯅꯦ
ꯑꯣ ꯉꯁꯤꯗꯤ ꯂꯩꯥꯇꯦꯀꯣ
ꯍꯣꯢ
ꯉꯔꯥꯡꯅꯦ ꯐꯖꯈ꯭ꯔꯦꯍꯦ
ꯅꯪ ꯌꯦꯡꯕ ꯀꯩꯅꯣ ꯅꯣꯢꯁꯦ ꯌꯥꯝ ꯂꯥꯡꯉꯦ ꯀꯩꯅꯣ ꯀꯔꯤ ꯀꯔꯤ ꯇꯧꯔꯤꯅꯣ
ꯑꯩ ꯍꯧꯖꯤꯛꯁꯤ ꯇꯥꯛꯑꯔꯣꯏ
ꯇꯥꯏꯌꯦ ꯇꯥꯌꯦ
ꯍꯥꯖꯤꯛꯐꯥꯎ ꯇꯥꯔꯤꯕ꯭ꯔꯣ
ꯍꯣꯏ
ꯑꯁ ꯀꯗꯥꯏꯗ ꯆꯠꯁꯤꯔꯥ ꯈꯪꯉꯦ ꯑꯗꯨꯗꯤ
ꯅꯣꯛꯅꯤꯡꯉꯦ
ꯑꯩꯗꯤ ꯅꯣꯛꯅꯤꯡꯉꯦ
ꯑꯇꯣꯞꯄ ꯃꯐꯝꯗ ꯆꯠꯂꯗꯤ ꯅꯦꯠꯋꯥꯛ ꯂꯩꯕꯒꯤꯅꯤ
ꯍꯨꯝ ꯌꯥꯝ ꯀꯜꯂꯦ ꯀꯩꯒꯤꯅꯣ
ꯍꯥꯥ
ꯁꯤ ꯁꯤꯅꯦꯃꯥ ꯌꯦꯡꯉꯤꯔꯣ
ꯅꯠꯇꯤꯍꯦ
ꯐꯣꯟ ꯇꯧꯔꯤꯔ ꯑꯗꯨꯗꯤ
ꯀꯅꯥ
ꯅꯣꯏ ꯏꯁꯩꯁꯨ ꯁꯛꯑꯦ ꯏꯁꯩꯁꯨ ꯁꯛꯑꯦ
ꯇꯧꯗꯤꯗ
ꯏꯁꯩꯁꯨ ꯁꯛꯏꯁꯤꯗꯤ ꯀꯩꯅꯣ ꯊꯥꯔꯤꯁꯤꯗꯤ ꯊꯥꯗ꯭ꯔꯣ ꯇꯥꯗꯕ꯭ꯔꯣ ꯇꯥꯕ꯭ꯔꯣ ꯇꯥꯕ꯭ꯔꯣ ꯀꯥꯏ ꯆꯠꯄꯤꯒꯤꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ